ꯑꯣ ꯇꯥꯔꯦ ꯇꯥꯔꯦ
ꯑꯗꯣ ꯑꯗꯨꯁꯨ ꯍꯧꯖꯤꯛ ꯍꯥꯏꯕꯗꯣ ꯍꯔꯤꯕꯣꯛ ꯃꯥꯏꯗꫭ ꯑꯗꯨꯁꯨ ꯑꯗꯨꯝ ꯗꯔꯀꯥꯔ ꯂꯩꯕ꯭ꯔꯅ ꯈꯜꯂꯦ ꯍꯥꯎꯕ꯭ꯔꯅ ꯈꯜꯂꯦ ꯉꯥ ꯊꯣꯡꯕꯗꯗꯤꯀꯣ
ꯍꯣꯏ ꯑꯗꯨꯁꯨ ꯃꯔꯨ ꯎꯏ ꯑꯗꯣ ꯂꯩꯇ꯭ꯔꯗꯤ ꯊꯥꯛ ꯇꯕꯁꯨ ꯑꯗꯨꯝ ꯌꯥꯎꯋꯤꯗꯅ
ꯎꯝ ꯑꯗꯣ ꯑꯩꯈꯣꯏ ꯁꯥꯒꯨꯝꯕꯗꯥ ꯊꯣꯡꯕꯗꯗꯤ ꯑꯃ ꯑꯩꯈꯣꯏ ꯑꯃ ꯇꯤꯡꯈꯪ ꯄꯥꯟꯕ ꯑꯃ ꯂꯩꯕꯅꯤꯅꯦ ꯃꯥꯒꯤ ꯎꯝ ꯑꯩ ꯍꯥꯏꯕ ꯍꯩꯇꯕ ꯑꯃꯨꯛ ꯇꯤꯡꯈꯡ ꯄꯥꯟꯕ ꯃꯥꯗꯤ ꯑꯗꯨꯝ ꯄꯥꯟꯕꯤꯒꯤ ꯇꯥꯏꯞꯇ ꯍꯧꯕꯅꯦꯕꯀꯣ
ꯎ ꯃꯅꯥꯗ ꯃꯅꯥ ꯑꯣꯏꯅ ꯊꯥꯄ ꯑꯣꯏꯗꯣꯏꯔꯣ
ꯍꯣꯏ ꯃꯅꯥ ꯊꯥꯛꯄ ꯇꯤꯡꯈꯪꯁꯨ ꯄꯥꯟꯕꯅꯦ ꯁꯟ ꯊꯣꯡꯕꯗꯒꯗꯤꯀꯣ ꯑꯁꯨꯝ ꯁꯟ
ꯃꯨꯛꯊ꯭ꯔꯨꯕꯤ ꯑꯣꯏꯗꯣꯏꯔꯥ ꯃꯨꯨꯛꯊ꯭ꯔꯨ ꯃꯨꯛꯊ꯭ꯔꯨꯕꯤꯅ ꯑꯃ ꯂꯩꯌꯦꯕꯀꯣ
ꯑꯗꯣ ꯃꯍꯩꯁꯨ ꯄꯥꯟꯕꯅꯦ ꯃꯍꯩꯁꯨ ꯑꯗꯨ ꯈꯤꯇꯪ ꯃꯨꯠꯇꯪ ꯃꯨ ꯕꯦꯔꯤꯁ ꯑꯗꯨꯝ ꯃꯔꯨ ꯃꯔꯨꯀꯣ ꯑꯗꯨꯝ ꯀꯨꯏꯔꯛꯑꯀꯥꯟꯗ ꯑꯗꯨꯝ ꯄꯥꯟꯕꯅꯦ ꯃꯥꯏ
ꯉꯥꯡꯒꯅ ꯑꯃꯁꯨ ꯂꯩꯌꯦ ꯉꯥꯡꯉꯁꯨ ꯉꯥꯡꯕ ꯑꯃꯁꯨ ꯂꯩꯌꯦ ꯃꯔꯨ ꯃꯔꯨꯗꯨ ꯊꯥꯛꯄ ꯀꯩꯅꯣ ꯃꯔꯨꯗꯨ ꯉꯥꯛꯁꯪ ꯉꯥꯛꯁꯪꯒ ꯉꯥꯡꯉꯒ ꯃꯍꯩꯗꯣ ꯈꯒ ꯉꯥꯡꯂꯤ ꯉꯥꯡꯂꯤ ꯇꯧꯔꯒ
ꯀꯣ ꯃꯨꯒ ꯑꯍꯥꯟꯕꯗ ꯈꯪꯗꯣꯏꯅꯦꯕꯀꯣ ꯑꯗꯨꯒ ꯑꯃꯨꯛ ꯃꯨꯁꯜꯂꯛꯄ ꯍꯥꯏꯇꯥꯔꯦꯀꯣ ꯍꯥꯏꯗꯤ ꯀꯪꯂꯪꯂꯀꯥꯟꯗꯀꯣ ꯑ ꯑꯩ ꯁꯥꯏꯕ ꯍꯩꯇꯕꯒꯨꯝꯕꯗꯨ ꯑꯩꯗꯣ ꯃꯗꯨꯃꯗꯤ ꯍꯥꯞ ꯊꯥꯛꯇ꯭ꯔꯗꯤ ꯌꯥꯗ꯭ꯔꯦ ꯁꯨꯡꯕꯌꯥ ꯌꯥꯗ꯭ꯔꯦ ꯍꯥꯏꯗꯤ ꯃꯍꯥꯎꯗꯨ ꯒꯣꯏ ꯄꯨꯔꯥ ꯇꯣꯉꯥꯟꯕꯅꯦ ꯑꯗꯨꯗꯣ ꯍꯥꯞꯇꯗꯤꯀꯣ ꯀꯩꯅꯣ ꯁꯟ ꯊꯣꯡꯕꯗꯗꯤꯀꯣ ꯃꯔꯨ ꯑꯣꯏꯅ ꯁꯟ ꯊꯣꯡꯕꯗ
ꯁꯟ ꯊꯣꯡꯕꯗ ꯇꯥꯛꯄ
ꯎꯝ ꯑꯩ ꯍꯣꯔꯦꯟ ꯀꯥꯞꯄꯒ ꯊꯥꯔꯛꯀꯦꯀꯣ ꯑꯩ ꯍꯣꯔꯦꯟ ꯀꯥꯞꯄꯒ ꯊꯥꯔꯛꯀꯦ
ꯉꯥꯡ ꯑꯅ ꯑꯃ ꯂꯩꯕꯗꯨꯁꯨ ꯑꯗꯨꯝ ꯊꯛꯅꯕꯅꯦꯕ ꯑꯩꯅ ꯑꯩꯅ ꯉꯥꯡ ꯍꯥꯏꯔꯤꯁꯦ
ꯉꯥꯡꯁꯦ ꯄꯥꯝꯕꯤꯗꯣ ꯀꯃꯥꯏꯅ ꯇꯧꯒꯦ ꯃꯥꯒꯤ ꯃꯅꯥꯗꯣ ꯃꯅꯥꯒꯤ ꯁꯦꯞꯇꯣ ꯑꯝꯇꯪ ꯍꯥꯏꯔꯛꯎꯅꯦ
ꯀꯃꯥꯏꯅ ꯊꯥꯗꯣꯏꯅꯣ
ꯃꯅꯥꯁꯦ ꯑꯩꯈꯣꯏ ꯆꯨꯝꯅꯒꯤ ꯃꯅꯥꯗ ꯅꯠꯇꯦꯕ ꯃꯥꯗꯤ ꯁꯨꯃꯥꯏꯅ ꯑꯃ ꯃꯥ ꯄꯦꯇꯤꯌꯣꯜ ꯑꯃ ꯏꯟꯈꯠꯂꯅꯤꯀꯣ ꯃꯗꯨꯗ ꯃꯅꯥ ꯃꯅꯥ ꯁꯨꯃꯥꯏꯅ ꯑꯃꯨꯛ ꯐꯔꯟꯁꯀꯤ ꯇꯥꯏꯞꯇꯀꯣ ꯑꯃꯨꯛ ꯂꯤꯐꯂꯦꯠ ꯑꯃꯨꯛ ꯊꯣꯛꯇꯣꯏꯅꯦꯕ ꯃꯅꯥꯗꯨꯗꯒꯤ ꯑꯃꯨꯛ ꯍꯥꯏꯗꯤ ꯑꯥ ꯑꯩ ꯁꯝꯅ ꯍꯥꯏꯔꯕꯗ ꯐꯔꯟꯁꯇꯣ ꯈꯪꯉꯤꯅꯀꯣ
ꯑ
ꯑꯅꯤ ꯑꯅꯤ ꯑꯣꯄꯣꯖꯤꯠ ꯁꯥꯏ ꯑꯗꯨꯝ ꯊꯪꯅ ꯊꯪꯅ ꯑꯃꯨꯛ ꯆꯠꯄꯗꯣ ꯑꯗꯨꯃꯥꯏꯅ ꯇꯧꯕ ꯃꯅꯥ ꯑꯣꯏꯗꯣꯏꯅꯦꯕ ꯍꯧꯖꯤꯛꯀꯤꯗꯣ ꯑꯩ ꯍꯣꯔꯦꯟ ꯀꯥꯞꯄꯒꯦ ꯃꯗꯨꯃꯗꯤ ꯍꯥꯎꯕꯅꯦ ꯁꯟ ꯊꯣꯡꯕꯗꯀꯣ ꯁꯨꯝ ꯁꯟꯁꯨ ꯆꯥꯕ꯭ꯔꯥ ꯅꯪꯗꯦ
ꯆꯥꯏ
ꯎꯝ
ꯁꯟꯗꫭ
ꯀꯩꯒꯤꯅꯣ ꯍꯥꯏꯔꯣ
ꯆꯥꯏꯌꯦꯕꯀꯣ ꯁꯟꯗꯣ ꯑꯩꯅ ꯑꯗꯨꯝ ꯄꯥꯝꯕ ꯑꯣꯏꯕ ꯍꯥꯏꯇꯥꯔꯦ
ꯑꯣ
ꯆꯥꯕ꯭ꯔꯥ ꯍꯪꯉꯛꯄꯗꯨꯗ ꯁꯨꯝ ꯅꯣꯛꯅꯤꯡꯉꯛꯄ
ꯑ ꯑꯩꯗꯤ ꯁꯟꯗꯣꯅ ꯍꯥꯏꯔꯛꯄꯗ ꯑꯃꯨꯛ ꯁꯟꯗꯤ ꯈꯤꯇꯪ ꯆꯥꯕ ꯇꯜꯂꯦꯒ ꯍꯥꯏꯒꯗ꯭ꯔꯅ ꯈꯜꯂ ꯑꯩꯅ ꯑꯃꯨꯛ
ꯑꯩꯅ ꯅꯨꯡꯁꯤꯗꯕ ꯃꯤꯒ ꯂꯩꯕꯁꯦ ꯈꯪꯕ꯭ꯔꯥ
ꯍꯥ
ꯁꯨꯃꯥꯏꯅ ꯍꯥꯏꯔꯤꯅꯤ ꯑꯉꯥꯡ ꯑꯣꯏꯔꯤꯉꯩꯗ ꯃꯥꯁꯤ ꯀꯥꯟꯗꯗꯤ ꯑꯩꯅ ꯁꯟ ꯊꯣꯡꯕ ꯆꯥꯗꯣꯏꯅꯦ
ꯍꯥꯏꯗꯤ ꯃꯥ ꯂꯩꯇꯕ ꯀꯥꯟꯗ ꯍꯥꯎꯕ ꯆꯥꯗꯣꯏꯅꯤ ꯁꯤꯅꯦꯕ
ꯍꯣꯏ ꯁꯝꯅ ꯏꯍꯥꯎ ꯍꯥꯎꯋꯦꯅ ꯈꯟꯕꯗꯨ ꯑꯗꯨꯗꯤ
ꯎ
ꯁꯟ ꯊꯣꯡꯕ ꯆꯥꯔꯦꯅ
ꯑꯩ ꯒ꯭ꯌꯥꯟ ꯇꯥꯔꯦ ꯑꯗꯣ ꯀꯩꯅꯣꯅꯤ ꯑꯩꯈꯣꯏ ꯑꯩꯈꯣꯏ ꯏꯃꯨꯡꯒꯤ ꯑꯣꯏꯅꯗꯤ ꯑꯗꯨꯝ ꯂꯣꯏꯕ꯭ꯔꯥ ꯁꯟꯁꯦ
ꯂꯣꯏꯗꯦ ꯂꯣꯏꯔꯗꯤ ꯆꯥꯅꯤꯡꯉꯛ ꯑꯣꯏꯌꯦ ꯅꯨꯡꯁꯤꯕꯒꯤ
ꯎꯝ ꯇꯧꯕꯅꯦ ꯑꯗꯨꯝ ꯀꯣ ꯏꯃꯨꯡ ꯃꯅꯨꯡꯒꯤ ꯂꯣꯏꯕ ꯍꯨꯏ ꯍꯨꯏꯗꯤ ꯆꯥꯕ꯭ꯔꯣ
ꯆꯥꯗꯨꯗ ꯅꯨꯡꯁꯤꯌꯦ ꯍꯣꯏꯗꯤ ꯑꯥ
ꯑꯥ
ꯑꯁ ꯑꯩꯈꯣꯏ ꯑꯩꯈꯣꯏꯒꯤ ꯑꯃ ꯂꯩꯈꯤꯗꯕꯗꯣ ꯑꯃ ꯍꯟꯇꯛ ꯗꯤꯁꯦꯝꯕꯔ ꯑꯗꯨꯋꯥꯏꯗ ꯑꯃ ꯑꯩꯈꯣꯏꯗ ꯂꯣꯏꯔꯝꯕ ꯍꯨꯏ ꯑꯃ ꯁꯤꯈ꯭ꯔꯦꯕꯀꯣ
ꯎꯝ
ꯑꯗꯨꯗ ꯑꯩꯈꯣꯏ ꯏꯃꯨꯡꯒꯤ ꯃꯤ ꯃꯌꯥꯝꯁꯦ ꯀꯞꯅꯕ ꯃꯌꯥꯝꯁ ꯑꯍꯤꯡꯒ ꯑꯝꯇ ꯇꯨꯝꯗꯦ ꯑꯩꯒꯥꯁꯦ ꯑꯗꯨꯝ ꯀꯞꯄꯒ ꯑꯗꯨꯝ ꯂꯩꯝꯔꯝꯅꯤ ꯅꯨꯃꯤꯠ ꯅꯤꯅꯤ ꯍꯨꯝꯅꯤ
ꯅꯨꯡ ꯌꯥꯝ ꯅꯨꯡꯁꯤꯔꯝꯕ ꯃꯥꯜꯂꯦꯀꯣ ꯌꯥꯝ ꯅꯨꯡꯁꯤꯕꯖꯥꯠꯅꯦ ꯑꯗꯨꯗꯤ
ꯌꯥꯝ ꯅꯨꯡꯁꯤꯌꯦ ꯃꯥꯗꯤ ꯑꯗꯨꯝ ꯑꯩꯈꯣꯏ ꯃꯤꯗꯧꯅ ꯑꯗꯨꯝ ꯂꯩꯃꯤꯟꯅꯕ
ꯎꯨꯝ
ꯑꯗꯨꯝ ꯃꯁꯥꯁꯤꯗ ꯍꯨꯏꯅꯦ ꯍꯥꯏꯕꯒꯤ ꯋꯥꯈꯜꯁꯦ ꯂꯩꯇꯕꯩ ꯇꯥꯏꯞꯇ ꯇꯧꯕ ꯍꯥꯏꯇꯥꯔꯦ ꯃꯥꯁꯦ ꯑꯗꯨꯝ ꯒ꯭ꯌꯥꯟ ꯌꯥꯝ ꯇꯥꯕ ꯑꯗꯨꯝ ꯑꯩꯈꯣꯏꯅꯒ ꯀꯩꯅꯣꯒ ꯌꯨꯅꯤꯚꯔꯁꯤꯇꯤꯒ ꯆꯠꯂꯨꯔꯒ ꯍꯜꯂꯛꯄꯒꯥꯁꯦ ꯁꯣꯔꯣꯛ ꯃꯌꯥꯏꯗꯒ ꯀꯨꯜꯂꯒ ꯉꯥꯏꯔꯝꯗꯣꯏꯅꯦ ꯑꯗꯨꯝ
ꯎꯨꯝ
ꯃꯤ ꯃꯥꯂ ꯇꯧ ꯋꯥꯄꯁ
ꯃꯥꯅꯦ ꯃꯥꯅꯦ ꯍꯏꯁ ꯍꯏꯁ ꯇꯞ ꯑꯇꯣꯞꯄ ꯖꯤꯕꯅꯤꯅꯦ ꯑꯩꯈꯣꯏ ꯃꯤꯑꯣꯏꯕꯒ ꯍꯥꯏꯔꯗꯤꯀꯣ
ꯍꯣꯏ
ꯑꯩꯈꯣꯏꯒꯤ ꯋꯥꯈꯜ ꯍꯥꯏꯖꯔꯦ ꯑꯩꯈꯣꯏ ꯑꯩꯈꯣꯏꯕꯨ ꯌꯥꯝꯅ ꯅꯪꯅ ꯈꯪꯕꯤꯕ ꯖꯤꯕꯁ ꯍꯥꯏꯁꯦ ꯍꯨꯏ ꯑꯣꯏꯗꯣꯏꯅꯦꯕ ꯑꯩꯈꯣꯏꯁꯦ
ꯍꯣꯏ
ꯎꯝ ꯌꯥꯝ ꯅꯨꯡꯁꯤꯕꯅꯦ ꯃꯣꯏꯁꯦ ꯀꯨꯏꯅ ꯃꯔꯨꯑꯣ ꯑꯣꯏꯅꯀꯣ ꯈꯔ ꯀꯨꯏꯅꯒ ꯌꯧꯔꯛꯑꯗꯤꯦ ꯑꯁ ꯅꯨꯡꯁꯤꯕꯅ ꯑꯗꯨꯝ
ꯎꯨꯝ
ꯑꯩꯈꯣꯏ ꯑꯁꯣ ꯑꯃ ꯂꯩꯔꯝꯃꯦ ꯑꯗꯣ ꯃꯥꯁꯦ ꯑꯩꯈꯣꯏ ꯏꯃꯥꯟꯅꯕ ꯑꯩꯈꯣꯏ ꯀꯀꯥ ꯍꯣꯏꯒ ꯈꯔ ꯑꯥ ꯍꯟꯗꯤꯡ ꯆꯠꯂꯨꯕ ꯃꯥꯜꯂꯦ ꯂꯝ ꯆꯤꯡꯗꯀꯣ ꯂꯝꯗ ꯑꯗꯨꯒꯗꯤ ꯑꯃ ꯂꯝꯒꯤ ꯑꯣꯛꯇꯣ ꯃꯗꯨꯅ ꯃꯥꯒꯤ ꯂꯝꯒꯤ ꯑꯣꯛꯀꯤ ꯃꯌꯥꯗꯗꯤꯀꯣ ꯌꯥꯝꯅ ꯁꯥꯔꯞ ꯑꯣꯏꯕꯀꯣ ꯃꯥꯗꯨꯅ ꯈꯔ ꯍꯥꯏꯗꯤ ꯆꯤꯛꯈ꯭ꯔꯕ ꯃꯥꯜꯂꯦ ꯎꯨꯝ ꯆꯤꯛꯈ꯭ꯔ ꯃꯥꯜꯂꯦ ꯑꯔꯩꯗꯤ ꯑꯥꯁ ꯌꯨꯝ ꯌꯧꯔꯛꯄꯁꯦ ꯃꯥꯁꯦ ꯋꯥꯅ ꯌꯧꯔꯛꯈ꯭ꯔꯦꯕꯀꯣ ꯍꯥꯏꯗꯤ ꯆꯠꯄꯁꯨ ꯉꯝꯃꯣꯏ ꯉꯝꯗꯣꯏ ꯇꯧꯔꯀꯣ ꯑꯗꯨꯃꯥꯏꯅ ꯇꯧꯔꯒ ꯍꯥꯏꯗꯤ ꯏꯗꯣ ꯑꯗꯨꯝ ꯍꯥꯏꯗꯤ ꯑꯣꯚꯔꯐ꯭ꯂꯣ ꯇꯧꯔꯒ ꯑꯗꯨꯝ ꯁꯤꯈ꯭ꯔꯦ ꯃꯥꯁꯨ ꯑꯥꯁ ꯑꯗꯣ ꯑꯗꯨꯝ ꯏꯆꯟ ꯉꯁꯥꯏ ꯍꯥꯏꯕꯗꯣ ꯑꯗꯨꯃꯥꯏꯅ ꯐꯤꯜ ꯇꯧꯋꯦꯕ ꯑꯩꯈꯣꯏꯁꯨ ꯑꯗꯨꯀꯥꯟꯗꯨꯗ
ꯑꯗꯨꯒꯤ ꯈꯟꯕꯗꯅꯦ ꯑꯝꯇ ꯂꯣꯏꯅꯤꯡꯗꯦꯑꯕ ꯍꯨꯏꯒꯥꯁꯦ ꯍꯥꯏꯗꯤ ꯀꯥꯏꯅꯔꯀꯥꯟꯗ ꯋꯥꯕꯗꯣ ꯑꯩꯈꯣꯏ ꯈꯛꯇꯪ ꯑꯗꯨꯝ ꯎ ꯍꯥꯎꯋꯤ ꯎꯊꯨꯝ ꯀꯞꯐꯥꯎꯋꯤ ꯃꯣꯏꯗꯤ ꯑꯗꯨꯝ ꯆꯠꯈ꯭ꯔꯅꯤ ꯃꯣꯏꯗꯤ ꯑꯗꯨꯝ ꯆꯠꯈ꯭ꯔꯅꯤ꯫
ꯎꯨꯝ
ꯎꯨꯝ
ꯃꯥꯅꯦ-ꯃꯥꯅꯦ
ꯏꯕꯨꯡꯗꯤ ꯍꯨꯏ ꯆꯥꯕ꯭ꯔꯣ
ꯑꯩꯁꯦ ꯀꯩꯅꯣ ꯇꯧꯕꯅꯦ ꯑꯩꯒꯤꯁꯦ ꯑꯩ ꯆꯥꯔꯣꯏꯗꯤ ꯍꯥꯏ ꯆꯥꯗꯦꯗꯤ ꯍꯥꯏꯗꯦꯕꯀꯣ ꯍꯥꯏꯗꯤ ꯈꯔ ꯆꯥꯔꯝꯃꯦꯕꯀꯣ ꯑꯗꯨꯁꯨ ꯌꯥꯝ ꯆꯥꯅꯤꯡꯕꯗꯤ ꯅꯠ ꯅꯠꯇꯦꯀꯣ ꯑꯗꯨꯝ ꯂꯩꯗꯅꯀꯣ ꯑꯣꯀꯦꯖꯟ ꯑꯃ ꯅꯠꯇ꯭ꯔꯒ ꯄ꯭ꯔꯣꯒꯥꯝ ꯑꯃ ꯇꯧꯕ ꯈꯣꯠꯄ ꯃꯤ ꯄꯨꯟꯕ ꯀꯥꯟꯗ ꯑ ꯍꯨꯏ ꯊꯣꯡꯉꯅꯤ ꯀꯥꯏ ꯐꯖꯅ ꯊꯣꯡꯕꯗꯤ ꯐꯖꯅ ꯊꯣꯡꯗꯣꯏꯅꯤꯀꯣ ꯍꯥꯏꯗꯤ ꯇꯥꯎꯔꯒꯀꯣ ꯆꯨꯝꯅꯒꯤ ꯈꯨꯊꯣꯕ ꯅꯠꯇꯦ ꯁꯨꯃꯥꯏꯅ ꯇꯧꯔꯒ ꯈꯔ ꯆꯥꯕ ꯈꯣꯠꯄꯗꯤ ꯌꯥꯎꯈ꯭ꯔꯦꯕꯀꯣ ꯑꯗꯨ ꯀꯌꯥ ꯄꯥꯝꯕꯗꯤ ꯑꯣꯏꯗꯦ ꯑꯗꯨꯕꯨ ꯏꯃꯥ ꯑꯩꯈꯣꯏ ꯃꯃꯥꯍꯣꯏꯁꯨ ꯌꯥꯝꯅ ꯑꯩ ꯁꯤ ꯆꯥꯏ ꯁꯤ ꯆꯥꯗꯤ ꯌꯥꯝ ꯇꯧꯒꯜꯂꯦꯕ ꯑꯩꯈꯣꯏ ꯏꯃꯨꯡꯁꯦ ꯍꯥꯏ ꯑꯊꯣꯡꯕꯗꯣ ꯍꯦꯛꯇ ꯆꯥꯔꯁꯦ ꯍꯥꯏꯕꯒ ꯁꯦ ꯑꯗꯨꯒꯨꯝꯕ ꯈꯤꯇꯪ ꯑꯗꯨꯒꯨꯝꯕꯗꯣ ꯌꯥꯝꯗꯦꯕ ꯑꯩꯈꯣꯏ ꯏꯃꯨꯡꯗꯀꯣ ꯍꯥꯏꯗꯤ ꯑꯃꯅ ꯑꯃ ꯆꯥꯒꯅꯤ ꯑꯃꯅ ꯑꯃ ꯆꯥꯔꯣꯏꯀꯣ ꯅꯠꯇ꯭ꯔꯥ ꯑꯩꯈꯣꯏ ꯏꯇꯩꯃꯅ ꯌꯦꯟ ꯆꯥꯗꯦ ꯏꯌꯥꯝꯕꯅ ꯍꯨꯏ ꯆꯥꯗꯦ ꯑꯃꯅ ꯏꯃꯥꯁꯨ ꯍꯨꯏ ꯆꯥꯗꯦ ꯑꯗꯨꯃꯥꯏꯅ ꯇꯧꯔ ꯀꯥꯟꯗ ꯑꯩꯈꯣꯏꯁꯨ ꯆꯥꯅꯤꯡꯉꯛꯇꯦꯕꯀꯣ ꯑꯗꯨꯝ ꯏꯃꯨꯡ ꯃꯅꯨꯡꯗꯗꯁꯨ ꯇꯧꯕꯅꯤꯅꯀꯣ ꯑꯗꯨꯃꯥꯏꯅ ꯇꯧꯕ ꯑꯗꯨꯑꯣ ꯑꯣꯏꯗꯤ ꯈ꯭ꯋꯥꯏꯗꯒꯤ ꯆꯥꯕꯁꯦ ꯑꯩꯒ ꯕꯕꯥꯒ ꯏꯕꯥꯅꯤꯗꯤ ꯑꯗꯨꯝ ꯑꯔꯛꯩꯕꯈꯩ ꯑꯗꯨꯝ ꯆꯥꯏꯑꯕꯀꯣ ꯑꯗꯣ ꯑꯗꯨ ꯑꯩꯁꯨ ꯌꯥꯝ ꯄꯥꯝꯕꯗꯤ ꯅꯠꯇꯦ ꯍꯨꯏꯁꯦ ꯑꯗꯨꯕꯨ ꯑꯩ ꯗꯦꯂꯤꯗ ꯆꯍꯤ ꯃꯉꯥꯃꯨꯛ ꯂꯩꯔꯝꯃꯦꯕꯀꯣ
ꯑꯥ
ꯑꯩꯅ ꯍꯥꯏꯕꯗꯣ ꯑꯗꯨ ꯀꯥꯟꯗꯗꯤ ꯍꯨꯏ ꯃꯇꯥ ꯃꯌꯥꯝꯗꯨꯒꯀꯣ ꯑꯩ ꯎꯕꯗ ꯑꯗꯨꯝ ꯈꯤꯔꯦ ꯁꯤꯇꯔꯤꯠ ꯗꯣꯛ ꯃꯌꯥꯝꯗꯣ ꯃꯗꯨꯗꯗꯤ ꯁꯥꯊꯤꯕꯅꯤ ꯃꯣꯏ ꯍꯨꯏꯗꯗꯤ ꯍꯨꯏꯒꯁꯦ ꯍꯨꯏ ꯃꯥꯟꯗꯕꯅꯤ ꯃꯣꯏꯗꯤ ꯍꯨꯏꯁꯦ ꯑꯣꯛ ꯃꯥꯟꯕꯅꯦ ꯃꯣꯏꯗꯤ ꯍꯨꯏꯁꯦ ꯑꯣꯛꯅꯥ ꯅꯠꯇ꯭ꯔꯒ ꯑꯩꯈꯣꯏ ꯍꯥꯃꯦꯡꯅꯀꯣ ꯑꯗꯨꯝ ꯑꯗꯨꯃꯛ ꯆꯥꯎꯕ ꯍꯨꯏ ꯉꯥꯛꯇꯅꯤ ꯃꯣꯏꯒꯤꯗꯤ ꯌꯥꯝ ꯆꯥꯎꯕ ꯍꯥꯏꯁꯦ ꯃꯣꯏ ꯋꯥꯡ ꯆꯥꯎꯕ ꯑꯗꯨꯏ ꯅꯠꯇꯕꯀꯣ ꯃꯄꯀꯁꯤꯒꯣ ꯑꯁ ꯃꯌꯥꯡꯁꯤꯡꯅ ꯑꯗꯨꯝ ꯄꯨꯔꯤ ꯑꯣꯏꯒꯦꯔꯥ ꯗꯥꯜ ꯑꯣꯏꯒꯦꯔꯥ ꯑꯃ ꯑꯗꯨꯝ ꯄꯤꯖꯕꯗꯣ ꯃꯌꯥꯝꯗꯨꯁꯦ ꯃꯤꯗꯤ ꯅꯨꯡꯁꯤꯕ ꯍꯥꯏꯁꯦ ꯑꯗꯨꯕꯨ ꯑꯩꯈꯣꯏ ꯍꯥꯏꯗꯤ ꯁꯥꯥ ꯉꯥꯗꯤ ꯅꯨꯡꯁꯤꯕꯅꯤ ꯃꯣꯏꯁꯦ ꯑꯃ ꯂꯥꯛꯀꯅꯤ ꯄꯥꯛꯇ ꯈꯖꯩꯀꯣ ꯀꯣꯏꯕ ꯂꯥꯎꯁꯦ ꯑꯃ ꯄꯤꯒꯅꯤ ꯑꯃ ꯃꯣꯏ ꯆꯥꯔꯅꯤꯀꯣ ꯑꯗꯒꯤꯗꯤ ꯑꯃꯨꯛ ꯑꯃ ꯂꯥꯛꯀꯅꯤ ꯏ ꯂꯤꯁꯤꯡ ꯂꯤꯁꯤꯡ ꯂꯤꯁꯤꯡ ꯂꯥꯛꯂꯤꯕ ꯀꯩꯅꯣꯕꯨꯗ ꯃꯤ ꯑꯗꯨꯝ ꯈꯔ ꯈꯔ ꯈꯔ ꯑꯗꯨꯝ ꯊꯥꯗꯕꯁꯦ ꯃꯣꯏꯗꯤ ꯑꯗꯨꯝ ꯆꯥꯔ ꯂꯩꯔꯕꯅꯤꯅꯀꯣ ꯃꯣꯏ ꯅꯣꯏꯈꯠꯂꯛꯄꯁꯤꯅꯦꯕ ꯂꯣꯏꯔꯦ ꯑꯗꯨꯒꯁꯨ ꯃꯇꯨ ꯃꯇꯨ ꯃꯇꯨ ꯅꯠꯇꯦ ꯃꯇꯨ ꯑꯁꯨ ꯂꯣꯏ ꯀꯦꯟꯗꯣꯏꯅꯦ ꯑꯗꯨꯒ ꯑꯗꯨꯝ ꯍꯥꯏꯗꯤ ꯐꯑꯒ ꯍꯥꯏꯗꯤ ꯀꯔꯤ ꯍꯥꯏꯁꯦ ꯌꯥꯝꯅ ꯃꯇꯨꯁꯨ ꯀꯌꯥ ꯍꯧꯗ꯭ꯔꯦꯕꯀꯣ ꯀꯦꯟꯈ꯭ꯔꯕꯅꯤꯅꯀꯣ ꯑꯗꯨꯒ ꯅ ꯏꯔꯕꯝꯔ ꯍꯣꯏ ꯑꯣꯛ ꯑꯗꯨꯝ ꯃꯥꯜꯂꯦ ꯑꯩ ꯉꯁꯥꯏ ꯍꯥꯏꯕꯗꯣ ꯑꯣꯛ ꯑꯗꯨꯝ ꯃꯥꯜꯂꯦ
ꯑ
ꯑꯗꯨꯗ ꯑꯗꯨꯃꯥꯏꯅ ꯎꯕꯗꯗꯤꯀꯣ ꯑꯩꯁꯦ ꯑꯩꯈꯣꯏꯁ ꯁꯨꯡꯆꯥꯥ ꯆꯥꯗ꯭ꯔꯗꯤꯗꯤ ꯗꯦꯜꯂꯤ ꯆꯪꯈꯤꯕꯗꯩꯗꯤ ꯑꯩ ꯁꯨꯡ ꯆꯥ ꯆꯥꯗ꯭ꯔꯦ ꯍ
ꯊꯥꯏꯅ ꯑꯣꯛ ꯑꯃꯇꯪ ꯂꯣꯏꯔꯝꯃꯦꯕꯀꯣ ꯑꯩꯈꯣꯏꯒꯤ ꯑꯣꯛ ꯑꯅꯤꯈꯛꯇꯪ ꯑꯗꯨꯅ ꯑꯍꯥꯟꯕꯁꯨ ꯎꯝ ꯑꯔꯣꯏꯕꯁꯨ ꯑꯗꯨꯝ ꯑꯣꯏꯈꯔꯦ ꯌꯥꯝ ꯁꯤꯡꯕ ꯃꯣꯏ ꯀꯣꯛꯁꯤꯁꯨ ꯑꯗꯨꯝ ꯁꯤꯡꯉꯦꯕ ꯑ
ꯋꯥꯡꯃꯦ ꯁꯣ ꯃꯊꯦ ꯇꯥꯎꯑꯣ ꯅꯨꯡ ꯀꯩꯗꯣ ꯑꯥꯏ ꯃꯈꯥꯅ ꯄꯩꯔꯛꯑꯕꯅꯦ ꯑꯣ ꯑꯩ ꯀꯩꯅꯣ ꯂꯥꯛꯄ ꯏꯅꯦꯒꯤ ꯏꯅꯦꯒꯤ ꯍꯁꯕꯦꯟꯗꯣ ꯀꯩꯀ ꯀꯧꯕ꯭ꯔꯀꯣ
ꯃꯥꯃ ꯏꯃꯥꯟꯁꯨ ꯍꯥꯏ ꯑꯥ
ꯃꯥ ꯑꯃꯂꯑ ꯑꯗꯣ
ꯀꯩꯅꯣꯅꯦ ꯉꯁꯤ ꯀꯩ ꯊꯕꯛ ꯂꯩꯕ ꯀꯥꯏꯖꯠꯀꯗꯧꯕ
ꯀꯩꯁꯨ ꯆꯠꯂꯔꯣꯏ ꯑꯩꯈꯣꯏ ꯆꯦ ꯂꯥꯛꯀꯅꯤ ꯍꯥꯏꯕꯗꯣ
ꯑꯣ ꯏꯆꯦ ꯂꯥꯛꯑꯗꯤ ꯑꯗꯨꯝ ꯋꯥꯔꯤ ꯋꯥꯇꯥꯏ ꯇꯧꯔꯒ ꯂꯩꯔꯅꯤꯅꯦꯀꯣ ꯏꯆꯦꯁꯤꯦ ꯑꯉꯥꯡ ꯀꯌꯥ ꯂꯩꯔꯕꯅꯣ
ꯑꯅꯤ ꯑꯅꯤ ꯂꯩꯔꯦ ꯑꯃꯗꯤ ꯀ꯭ꯂꯥꯁ ꯁꯤꯁꯂ ꯀꯩꯅꯣꯃ ꯀꯥꯈ꯭ꯔꯕꯅꯦ ꯐꯅꯌꯥꯝ ꯆꯥꯎꯔꯦꯕ
ꯎꯝ ꯎꯝ ꯏꯆꯟꯒꯤ ꯍꯦꯛ ꯄꯥꯎꯃꯤꯟꯅꯕ ꯑꯣꯏꯗꯣꯏꯔꯥ
ꯍꯣꯏ ꯑꯩꯒꯤ ꯄꯣꯛꯃꯤꯟꯅꯕ ꯏꯆꯦ ꯑꯍꯜꯗꯣ ꯑꯣꯏꯗꯣꯏꯔ
ꯑꯣ ꯑꯦ ꯏꯆꯟꯁꯤꯅꯈꯣꯏ ꯇꯣꯝꯕꯤ ꯑꯣꯏꯗꯣꯏꯅꯦꯕꯀꯣ
ꯍꯣꯏ
ꯑ ꯑꯗ ꯀꯗꯥꯏ ꯀꯗꯥꯏ ꯂꯝꯣꯗꯣ ꯀꯩ ꯂꯝꯣꯝꯗ ꯌꯨꯝ ꯄꯥꯟꯕꯅꯣ ꯃꯥꯗꯤ
ꯁꯦꯟꯖꯝꯁꯤꯦꯔꯥꯡ ꯇꯥꯔꯕ
ꯍꯥꯥ
ꯁꯦꯟꯖꯝ ꯆꯔꯥꯡ
ꯃꯁꯤꯅ ꯀꯗꯥꯏꯗꯅꯣ ꯑꯩ ꯇꯥꯗ꯭ꯔꯤ ꯑꯍꯥꯟꯕ ꯑꯣꯏꯗꯣꯏꯅꯁ
ꯈꯨꯔꯈꯨꯜ ꯈꯨꯔꯈꯨꯜ ꯑꯣꯝꯇ ꯂꯩꯕ ꯑꯣꯏꯗꯣꯏꯕ ꯂꯥꯟꯒ ꯌꯥꯝ ꯇꯧꯈꯤꯕꯅꯦ ꯃꯣꯏ ꯑꯗꯥꯏꯗꯨꯁꯨ
ꯑꯣ ꯃꯁꯤ ꯎꯈ꯭ꯔꯨꯜ ꯁꯥꯏꯠꯇ ꯑꯣꯏꯗꯣꯏꯔꯥ
ꯑ ꯍꯣꯏ ꯑꯗꯣꯝꯒꯤ ꯁꯥꯏꯗꯠꯇꯕꯨꯗꯤ ꯑꯣꯏꯗꯣꯏꯅꯦꯕꯀꯣ ꯌꯧꯗꯤ ꯌꯧꯗ꯭ꯔꯒ ꯂꯩ ꯃꯈꯣꯡꯒ ꯂꯩꯕꯗꯣ
ꯂꯩꯕꯀꯣꯡ ꯈꯪꯉꯤ ꯍꯣꯏ
ꯍꯣꯏ ꯑꯗꯥꯏꯋꯥꯏꯗ ꯑꯣꯏꯗꯣꯏꯅꯦꯕ ꯑꯗꯨꯒꯅ ꯇꯧꯋꯦ ꯃꯣꯏꯒꯤ ꯈꯨ ꯃꯣꯏꯒꯤ ꯈꯨꯜꯗꯨꯁꯨ ꯂꯥꯟ ꯇꯧꯏ ꯃꯣꯏꯒ ꯅꯛꯅꯅ ꯍꯥꯏꯇꯥꯔꯦ ꯑꯗꯨꯒꯤ ꯅꯍꯥꯃꯨꯛ ꯈꯨꯁꯇꯒ ꯂꯩꯔꯝꯃꯦ ꯂꯥꯟ ꯆꯦꯜꯂꯒ
ꯃꯣꯠꯕꯨꯡꯅꯦ ꯀꯥꯡꯄꯣꯛꯄꯤ ꯑꯗꯥꯏꯗ ꯑꯗꯨ ꯃꯣꯏ ꯅꯛꯅ ꯌꯥꯝ ꯅꯛꯅꯗ꯭ꯔꯁꯨꯀꯣ ꯃꯗꯨꯒꯤ ꯑꯦꯔꯤꯌꯥꯗ ꯑꯣꯏꯗꯣꯏꯅꯦꯕ ꯂꯩ ꯃꯈꯣꯡꯒꯤ ꯃꯊꯛ ꯀꯥꯕꯁꯦ ꯅꯠꯇ꯭ꯔꯥ
ꯃꯥꯅꯦ
ꯎꯝ ꯃꯗꯣꯝꯗꯅꯅꯦ ꯑꯃꯨꯛ ꯀꯟꯅꯣ ꯇꯧꯔꯤꯁꯤꯅ ꯑꯗꯨꯝ ꯁꯨ ꯑꯃꯨꯛ ꯃꯩ ꯆꯥꯛ ꯃꯩ ꯊꯥꯔꯦ ꯍꯣꯠꯂꯦꯅ ꯈꯨꯟ ꯌꯨꯝ ꯈꯔꯒꯣ
ꯎꯝ ꯃ ꯃꯒꯤ ꯈꯣꯜꯒꯦꯁꯨꯅꯦ ꯑꯗꯨꯝ ꯃꯤꯒꯤꯤ ꯌꯦꯡꯒꯣꯜ ꯌꯦꯟ ꯐꯖꯅ ꯂꯣꯏꯔꯦ